ꯕ꯭ꯔꯣ
ꯑꯁ
ꯀꯩꯗꯧꯔꯦꯃꯨꯛꯀꯦ
ꯂꯩꯁꯨ ꯇꯧꯗꯦ
ꯑꯗꯨ ꯉꯁꯥꯏ ꯅꯪ ꯂꯥꯛꯄꯗꯣ꯫
ꯎꯝ꯫
ꯀꯔꯤꯁꯨ ꯇꯧꯗꯕ꯭ꯔꯥ ꯒꯥꯔꯤ ꯒꯥꯔꯤꯒ
ꯎꯝ ꯅꯣꯔꯃꯦꯜꯗ ꯂꯩꯔꯝꯃꯣꯏꯁꯨ ꯭ꯔꯤꯁꯇꯣꯗꯤꯗ꯫
ꯁꯤꯚꯥꯏ ꯁꯤꯡꯁꯤ ꯑꯗꯨꯝ ꯂꯦꯞꯒ ꯂꯩꯕ꯭ꯔꯥ?
ꯎꯝ ꯌꯥꯝꯗꯤ ꯅꯠꯇꯦ ꯑꯗꯨ ꯑꯃ ꯑꯃ ꯑꯅꯤ ꯑꯗꯨꯒꯨꯝꯕ ꯂꯩ꯫
ꯌꯥꯝꯅꯨꯡꯉꯥꯢꯅꯦ ꯅꯪ ꯉꯁꯥꯏ ꯂꯥꯛꯕꯗꯣ ꯑꯩꯈꯣꯏ ꯀ ꯑꯣꯐꯤꯁ ꯑꯣꯐꯤꯁ ꯀꯥꯒꯗꯧꯕ ꯂꯝꯕꯤꯗꯣ
ꯎꯝ
ꯑꯗꯨꯗ ꯑ ꯆꯤꯞꯀ ꯀꯔꯤ ꯀꯔꯤ ꯊꯝꯕ ꯎꯕ꯭ꯔꯅ?
ꯎꯝ ꯑꯣ ꯌꯦꯡꯕꯤꯗꯦ ꯅꯣꯏꯒꯤ ꯑꯣꯐꯤꯁꯇꯨ꯫
ꯏꯁ ꯑꯩꯕꯨ ꯎꯅꯤꯡꯉꯥꯏ ꯇꯧꯗꯣꯔꯤꯕꯅꯦ?
ꯌꯦꯡꯕꯤꯗꯦ ꯍꯥꯋꯥ
ꯎꯝ ꯌꯦꯡꯒꯗꯧꯕꯅꯤꯅꯦ꯫
ꯑ ꯅꯪꯒꯤ ꯅꯃꯥꯟꯅꯕ ꯑꯅꯤ ꯑꯅꯤꯕꯨꯗꯤ ꯃꯣꯏ ꯃꯣꯏ ꯗꯨꯀꯥꯟꯗ ꯃꯣꯏꯒꯤ ꯄꯣꯠꯆꯩ ꯊꯥꯔꯛꯄꯒꯤꯀꯣ ꯑꯗꯨꯗ ꯈꯔ ꯃꯣꯏꯗꯣ ꯄꯣꯠ ꯆꯩꯩ ꯂꯧꯋꯦ ꯑꯗꯨꯒ ꯑꯩꯅ ꯏꯃꯥꯟꯅꯕꯤ ꯀꯣꯜ ꯇꯧꯕꯒꯤ ꯃꯣꯏꯕꯨ ꯑꯗꯨꯝ ꯀꯣꯜ ꯇꯧꯔꯛꯂꯦꯕ ꯌꯦꯡꯁꯨ ꯌꯦꯡꯕꯤꯗꯦꯗ ꯀꯣꯜ ꯇꯧꯔꯛꯄꯒꯤ꯫ ꯀꯣꯇ
ꯃꯣꯏꯁꯨ ꯃꯣꯏꯁꯨ ꯅꯪꯕꯨ ꯅꯪꯕꯨ ꯎꯗꯕ꯭ꯔꯥ?
ꯎꯔꯝꯅꯤ ꯑꯗꯨꯕꯨ ꯑꯩꯀꯣ ꯀꯩꯅꯣ ꯑ ꯏꯃꯕꯤꯕꯨ ꯀꯣ ꯇꯔ ꯂꯩꯕ ꯀ ꯀꯣ ꯃꯣꯏꯕꯨ ꯀꯩꯅꯣ ꯀꯧꯕꯤꯗ꯭ꯔꯦꯕ꯫
ꯋꯥꯗꯦ ꯅꯥꯏꯔꯤꯀꯣ ꯀꯥꯏꯅ ꯍꯥꯏꯒꯗꯧꯕꯅꯤ꯫
ꯕꯨ ꯋꯥꯔꯤ ꯁꯥꯔ ꯂꯩꯀꯣ ꯑꯗꯨꯗꯤꯀꯣ ꯑꯩꯅ
ꯍꯒ ꯇꯥꯏꯐꯇ ꯂꯩꯁꯥꯕꯤꯁꯤꯡꯗꯤ ꯑꯗꯨ ꯑꯣꯏꯔꯁꯨ ꯋꯥꯔꯤ ꯁꯥꯔꯁꯨ ꯁꯦꯀꯦꯟ ꯃꯉꯥꯒꯨꯝꯕꯗꯤ ꯅꯨꯡꯉꯥꯏꯔꯤꯈꯣ ꯑꯗꯨꯃꯥꯏꯅ ꯍꯥꯏꯔꯒ ꯑꯗꯨꯝ ꯐꯣꯟꯗ ꯑꯗꯨꯝ ꯇꯧꯔ ꯌꯥꯏꯅꯦ꯫ ꯅꯨꯄꯤꯁꯤꯡꯗꯨꯒ ꯈꯔ ꯐꯥꯎꯕꯅꯦꯕ ꯑꯩꯅ ꯄꯨꯀꯠꯆꯕꯗ ꯑꯗꯨꯝ꯫
ꯆꯒꯆ ꯀꯁꯨ ꯀꯥꯏꯇ ꯑꯣꯀꯦ
ꯑꯩ ꯏꯣꯟꯗꯒ ꯑꯗꯨ ꯏꯣꯟꯗꯒ ꯑꯗꯨ ꯃ ꯇꯧꯔ꯭꯭ ꯁ ꯄꯤꯅꯦꯗꯤ
ꯀꯅꯥꯕꯨ?
ꯇꯇꯩ ꯄꯨꯔꯒ ꯁꯦꯠ
ꯑꯗꯨ ꯀꯅꯥꯕꯨ ꯍꯥꯏꯕꯅꯣ ꯑꯦꯁ ꯑꯩꯕꯨ ꯈꯇꯥ ꯅꯨꯄꯤ ꯑꯇꯣꯞ ꯀꯕꯨꯗꯤ ꯄꯤꯔꯣꯏ ꯑꯗꯨꯒ ꯑꯩꯕꯨ ꯄꯤꯒꯦ ꯇꯃ ꯏꯁꯁ
ꯅꯪꯕꯨꯗꯤ ꯄꯤꯗ꯭ꯔꯗꯤ꯫
ꯑꯦ ꯅꯪꯅ ꯑꯩꯕꯨ ꯑꯃꯁꯨ ꯎꯔꯔꯣꯏ ꯑꯃꯨꯛ ꯑꯃꯨꯛ ꯍꯥꯟꯅ꯫
ꯑꯣ ꯑꯣꯅꯤꯍꯦ
ꯎꯔꯔꯣꯢ꯫ ꯎꯅꯤꯡꯉꯥꯏ ꯎꯅꯕ ꯊꯕꯛ ꯂꯩꯇ꯭ꯔꯦ꯫ ꯑꯗꯨꯒꯤ ꯑꯃꯨꯛ ꯍꯥꯟꯟꯅ ꯎꯗꯧ ꯃꯥꯟꯗꯦꯀꯣ꯫
ꯍꯍ ꯎꯒꯅꯤꯍꯦ ꯀꯗꯥꯏꯗꯒꯤ ꯈꯨꯟ ꯑꯃꯈꯛꯇ ꯂꯩꯔꯒ ꯀꯔꯤ ꯎꯔꯣꯏꯗꯕ
ꯑꯁ ꯈꯨꯟ ꯈꯨꯟꯗꯨ ꯇꯣꯡꯉꯥꯜꯂꯦꯅ ꯑꯗꯨꯒꯤ ꯅꯣꯏꯁꯨ ꯑꯗꯨꯝ ꯅꯣꯏ ꯂꯩꯒꯅꯤ ꯑꯩꯈꯣꯏꯁꯨ ꯌꯨꯝꯗ ꯄꯥꯛ ꯌꯥꯝ ꯂꯩ ꯂꯩꯇꯦ꯫ ꯑꯗꯨꯒꯤ ꯑꯃꯨꯛ ꯎꯗꯧ ꯃꯥꯟꯗꯦꯕ꯫ ꯑꯁꯦꯡꯕ꯫
ꯑꯗꯨꯗꯤ ꯅꯪꯅ ꯂꯣꯠꯄꯒꯤ ꯑꯣꯏꯔꯝꯒꯅꯤ꯫ ꯑꯩ ꯎꯔꯒ ꯂꯣꯠꯀꯗꯕ ꯃꯥꯂꯤ ꯅꯪꯗꯤ꯫
ꯅꯣꯛꯅꯤꯡꯉꯤꯍꯦ ꯀꯃꯥꯏꯅ ꯂꯣꯠꯀꯦꯔꯣ ꯅꯪꯕꯨ ꯏꯀꯥꯏ ꯍꯥꯏꯕꯔꯣ ꯑꯩ꯫
ꯎꯝ꯫
ꯀꯔꯝ ꯀꯥꯟꯗ
ꯅꯪ ꯅꯪ ꯅꯪ ꯋꯉꯥꯡ ꯁꯉꯥꯡꯗꯤ ꯏꯀꯥꯏꯗꯦꯗꯤ ꯍꯥꯏꯒꯅꯤ ꯑꯗꯨꯕꯨ ꯑꯁꯦꯡꯕꯗꯤ ꯏꯀꯥꯏꯔꯝꯒꯅꯤ ꯅꯪ
ꯑꯗꯨ ꯑꯗꯨ ꯀꯔꯝ ꯀꯥꯟꯗ ꯍꯥꯏꯕꯅꯦ꯫ ꯑꯦꯁ
ꯑꯗꯨꯝ ꯇꯧꯋꯦꯅꯦ ꯅꯍꯥꯟꯅꯗꯒꯤ ꯅꯪ
ꯌꯥꯝ ꯈꯪꯕ ꯇꯥꯏꯞꯇ
ꯅꯣꯏꯒꯤ ꯂꯧꯗꯣ꯫
ꯑꯥ꯫
ꯅꯣꯏ ꯅꯣꯏ ꯗꯗꯥꯁꯨ ꯂꯥꯛꯇꯧ ꯃꯥꯜꯂꯦꯕꯗꯨꯗ ꯂꯧ ꯃꯇꯝꯗꯨꯒ ꯂꯧ ꯂꯧ ꯃꯇꯝꯗꯨꯗꯣ ꯅꯣꯏ ꯗꯗꯥꯗꯣ ꯀꯥꯏ ꯂꯩꯕ꯭ꯔꯥ ꯑꯗꯨꯗ ꯑꯗꯨ ꯃꯇꯝꯗ
ꯂꯧ ꯃꯇꯝꯗꯣ ꯍꯥꯏꯕꯗꯤ ꯍꯧꯖꯤꯛꯀꯥꯟꯔꯣ
ꯎꯝ꯫
ꯗꯗꯥ ꯂꯥꯛ
ꯅꯣꯏ ꯗꯗꯥꯁꯨ ꯌꯥꯎꯕ꯭ꯔꯥ꯫
ꯎꯝ꯫
ꯀꯗꯧꯕ ꯃꯥꯅꯦ ꯂꯧ ꯂꯣꯏꯔ ꯃꯥ ꯆꯠꯄ꯭ꯔꯥ ꯏꯝꯐꯥꯜꯗ
ꯅꯠꯇꯦ ꯃꯟꯗꯦꯗ ꯍꯥꯏ꯫ ꯃꯟꯗꯦ ꯃꯟꯗꯦꯗ ꯆꯠꯀꯅꯤ ꯂꯩꯌꯦ꯫
ꯑꯣ꯫ ꯑꯦ ꯏꯝꯐꯥꯜ ꯂꯩꯕ꯭ꯔ ꯈꯟꯕ꯫
ꯌꯨꯝꯗ ꯂꯩꯔꯤꯗ ꯑꯗꯣ ꯃꯟꯗꯦꯗ ꯆꯠꯀꯦꯔꯥ ꯃꯥꯁꯨ ꯁꯤꯌꯣꯔꯗꯤ ꯑꯣꯏꯗ꯭ꯣꯏꯔꯤꯌꯦ ꯑꯗꯨꯕꯨ
ꯏꯅꯝꯃ ꯍꯥꯏꯒꯦꯔꯥ ꯀꯔꯤ ꯍꯥꯏꯒꯦꯔꯥ ꯑꯗꯨ
ꯃꯥꯗꯣ ꯉꯁꯤ ꯂꯥꯛꯀꯦ ꯍꯥꯏꯔꯒ ꯑ ꯃꯟꯗꯦꯗ ꯆꯦꯛꯑꯞ ꯑꯃꯨꯛ ꯂꯩꯌꯦ ꯍꯥꯏꯕꯒꯤ ꯂꯥꯛꯇ꯭ꯔꯦ ꯍꯥꯏꯌꯦ
ꯑꯦ ꯈꯪꯗ꯭ꯔꯦꯗ ꯅꯨꯄꯤꯁꯤꯡꯁꯨ ꯀꯣ
ꯅꯨꯄꯤ ꯑꯦ ꯅꯨꯄꯤ ꯑꯣꯏꯅꯤꯡꯕ꯭ꯔꯣ ꯅꯪꯁꯨ
ꯅꯨꯄꯤꯒ ꯁꯨꯡꯄꯥꯝ ꯄꯥꯝꯗꯦ
ꯑꯁ ꯑꯗꯨꯒ ꯅꯨꯄꯤ ꯊꯤꯒꯅꯤ
ꯁꯨꯛꯑꯣꯏ ꯑꯣꯏꯅꯤꯡꯗꯦ ꯅꯨꯄꯤꯗꯤ꯫
ꯅꯨꯄꯤ ꯑꯣꯏꯅꯤꯡꯗꯦ ꯍꯥꯏꯔꯒ ꯅꯨꯄꯤ ꯊꯤꯒꯅꯦꯕ
ꯑꯩꯗꯤ ꯀꯔꯤꯅꯣ ꯑꯩꯗꯤ ꯅꯨꯄꯤ ꯑꯣꯏꯅꯤꯡꯗꯦ
ꯉꯥꯏꯍꯥꯛ ꯂꯩꯔꯗꯤ ꯎꯝ ꯉꯥꯏꯍꯥꯛ ꯂꯩꯔꯗꯤ ꯑꯗꯨꯝ ꯒ꯭ꯌꯥꯟ ꯇꯥꯔꯅꯤ
ꯑꯗꯨꯅ ꯐꯠꯇ꯭ꯔꯣ
ꯏꯁ ꯌꯨꯝ ꯄꯥꯜꯂꯗꯤꯀꯣ ꯐꯣꯟ ꯐꯥꯎ ꯑꯝꯐꯥꯎ ꯐꯥꯎꯅꯔꯣꯏꯅꯦ
ꯑ ꯑꯗꯨꯅ ꯐꯠꯇ꯭ꯔꯣ ꯅꯪꯁꯨ ꯅꯪꯁꯨ ꯅꯨꯄꯤ ꯊꯤꯈꯤꯅꯤ
ꯁꯤꯗ꯭ꯔꯗ
ꯆꯞ ꯃꯅꯩꯅ
ꯃꯔꯛ ꯃꯔꯛꯇ ꯑꯩꯕꯨ ꯃꯔꯛ ꯃꯔꯛꯇ ꯑꯩ ꯑꯩꯕꯨ ꯃꯤꯁ ꯇꯧꯔꯒ ꯂꯩꯒꯗꯨꯕ ꯅꯪ
ꯀꯔꯤꯍ
ꯕ꯭ꯔꯣ ꯑꯝ ꯃꯔꯛ ꯃꯔꯛꯇ ꯃꯤꯁ ꯇꯧꯔꯒ ꯂꯩꯌꯦ
ꯑꯥ ꯅꯪꯒꯤꯗꯣ ꯗ꯭ꯔꯨꯗ꯭ꯔꯨ ꯇꯧꯏꯍꯦ
ꯎꯝ ꯑꯩꯒꯤ ꯐꯣꯟꯗꯤ ꯑꯗꯨꯃꯥꯏꯅ ꯇꯧ ꯐꯠꯇꯕꯒꯤꯀꯣ ꯐꯣꯟꯗꯣ ꯀꯨꯏꯔꯗꯤ ꯐꯠꯇꯕꯅꯤꯅ ꯁꯦꯔꯥꯟ ꯇꯨꯔꯥꯟ ꯌꯥꯝ ꯇꯧꯋꯦ
ꯎꯝ
ꯅꯣꯏ ꯅꯃꯥꯟꯅꯕꯤꯗꯣ ꯅꯍꯥꯟ ꯒꯥꯔꯤ ꯂꯥꯏꯁꯦꯟꯁ ꯂꯩꯇꯦ ꯍꯥꯏꯅ ꯏꯁꯇꯦꯇꯁ ꯊꯥꯔꯛꯄꯗꯣ
ꯀꯅꯥꯅꯣ
ꯅꯣꯏ ꯅꯃꯥꯟꯅꯕꯤꯗꯣ ꯏꯟꯇꯔꯚ꯭ꯌꯨ ꯎꯝ ꯏꯟꯇꯔꯚ꯭ꯌꯨ ꯆꯠꯂꯒ ꯒꯥꯔꯤ ꯒꯥꯔꯤ ꯒꯥꯔꯤꯒꯤ ꯂꯥꯏꯁꯦꯟꯁ ꯍꯪꯉꯤ ꯀꯥꯏ ꯍꯥꯏꯕꯗꯣ
ꯑꯥ
ꯑꯩꯅ ꯒꯥꯔꯤ ꯊꯧ ꯊꯧꯅꯤꯡꯉꯦ ꯍꯥꯏꯗꯤ ꯇꯝꯕꯤ ꯇꯝꯕꯤꯒꯦ ꯂꯥꯎꯅꯦ ꯍꯥꯏꯔꯦꯅꯦ ꯑꯩꯒꯤ ꯏꯃꯥꯟꯅꯕꯤꯗ ꯍꯌꯦꯡ ꯆꯠꯂꯅꯤ ꯅꯪ ꯇꯝꯕꯤꯈ꯭ꯔꯣ ꯀꯥꯏꯅ
ꯑꯗꯨ ꯅꯪ ꯗꯨ ꯅꯪ ꯍꯥꯏꯕ ꯌꯥꯗ꯭ꯔꯣ ꯑꯩꯒꯤ ꯏꯃꯥꯟꯅꯕꯤꯅꯤ ꯍꯥꯏꯕ ꯌꯥꯗ꯭ꯔꯣ
ꯑꯩꯒꯤ ꯏꯃꯥꯟꯅꯕꯤ ꯍꯥꯏꯗꯤ
ꯑꯩꯕꯨ ꯅꯪ ꯑꯩꯒꯤ ꯏꯃꯥꯟꯅꯕꯤꯅꯦ ꯍꯥꯏꯕ ꯌꯥꯗ꯭ꯔꯣ ꯍꯥꯏꯕ
ꯀꯔꯤꯒꯤ ꯍꯥꯏꯒꯗꯧꯕ
ꯃꯥꯅ ꯍꯥꯏꯔꯛꯑꯗꯤ ꯍꯥꯏꯕꯅꯤꯗ ꯑꯗꯣ ꯅꯪ ꯅꯪꯒꯤ ꯇꯝꯕꯤꯒꯦ ꯍꯥꯏꯕꯅꯦ ꯍꯥꯏꯌꯣ ꯄꯪꯉꯦ ꯅꯪꯁꯨ ꯃꯥꯒꯤ ꯍꯥꯏꯕ ꯅꯠꯇꯦ
ꯃꯥꯅ ꯅꯪꯕꯨ ꯇꯝꯕꯤꯌꯨ ꯍꯥꯏꯅꯦ
ꯑꯗꯨ ꯅꯪ ꯈꯨꯝꯕꯗꯣ ꯅꯪ ꯑꯃꯨꯛ ꯈꯨꯝꯕꯗꯣ ꯅꯪꯅ ꯃꯥꯕꯨ ꯇꯝꯕꯤ ꯇꯝꯕꯤꯌꯦ ꯂꯥꯛꯑꯣ ꯍꯥꯏꯕꯗꯣ ꯃꯥꯅ ꯑꯩ ꯑꯩꯉꯣꯟꯗ ꯍꯥꯏꯔꯛꯑꯗꯤ ꯅꯪ ꯅꯪꯅꯀꯣ ꯑꯃꯨꯛ ꯍꯥꯏꯌꯣꯕ ꯅꯪꯕꯨ ꯍꯥꯏꯕ ꯍꯥꯏꯕꯅꯦ ꯃꯥꯕꯨ ꯍꯥꯏꯕ ꯅꯠꯇꯦ ꯍꯥꯏꯌꯣ ꯑꯗꯨꯛ ꯑꯗꯨꯃꯥꯏꯅ ꯇꯧꯒꯅꯨ ꯄꯥꯡꯉꯦ
ꯑꯥ ꯑꯩꯗꯤ ꯑꯗꯨꯃꯥꯏ ꯍꯥꯏꯅꯤꯡꯗꯦꯕ ꯃꯥꯅ ꯅꯪꯕꯨ ꯇꯝꯕꯤꯌꯣ ꯍꯥꯏꯔꯗꯤ ꯇꯝꯕ ꯇꯥꯕꯅꯤꯅꯦ
ꯑꯣꯏꯗꯦ ꯅꯣꯏꯒꯤꯁꯦ
ꯅꯪ ꯅꯪ ꯅꯪ ꯍꯩꯅꯤꯡꯗ꯭ꯔꯣ ꯒꯥꯔꯤ ꯊꯧꯕ ꯍꯩꯅꯤꯡꯗ꯭ꯔꯣ ꯅꯪ
ꯑꯥ ꯍꯩꯅꯤꯡꯗꯦ
ꯅꯨꯄꯤ ꯅꯨꯄꯤꯁꯤꯡ ꯒꯔꯤ ꯊꯧꯕꯗ ꯌꯥꯝ ꯌꯦꯡꯕꯗ ꯌꯥꯝ ꯀꯔꯤꯅꯣ ꯌꯥꯝ ꯐꯖꯩꯅꯦ ꯑꯗꯨꯒ ꯍꯩꯕꯒꯨꯝ ꯍꯩꯇꯕꯒꯨꯝ ꯇꯧꯕꯗꯤ ꯌꯥꯗꯦ ꯌꯝ ꯑꯦꯛꯁꯄꯥꯔꯠ ꯑꯣꯏꯔꯒ ꯊꯧꯕꯗꯣ ꯑꯗꯨ ꯌꯦꯡꯕꯒꯤ ꯌꯝ ꯐꯖꯩꯅꯦ ꯅꯨꯄꯤꯁꯤꯡꯗꯣ
ꯑꯗꯣ ꯒꯥꯔꯤ ꯊꯧꯕ ꯎꯝ ꯅꯨꯄꯤꯕꯨ ꯂꯨꯍꯣꯡꯅꯕ ꯇꯧꯋꯣ
ꯑꯗꯨ ꯅꯪ ꯍꯩꯈ꯭ꯔꯣꯅ ꯑꯗꯨꯗꯤ
ꯅꯪꯒꯤ ꯅꯪꯒꯤ ꯅꯨꯄꯤꯗꯣ ꯁꯥꯎꯔꯛꯀꯅꯤꯀꯣ
ꯅꯪ ꯇꯝꯃꯨ ꯂꯩ
ꯅꯠꯇꯦꯍꯦ ꯑꯩꯕꯨ ꯍꯥꯏꯔꯒ ꯅꯪꯒꯤ ꯅꯨꯄꯤꯗꯣ ꯁꯥꯎꯔꯛꯀꯅꯤ ꯍꯥꯏꯕ
ꯅꯪ ꯅꯪ ꯅꯪ ꯇꯝꯖꯤꯜꯂꯣ ꯅꯪ ꯂꯧꯕ ꯌꯥꯔꯦꯗꯅ
ꯏꯁ ꯅꯨꯄꯤ ꯑꯃ ꯀꯣꯏ ꯅꯪ ꯂꯧꯕ ꯌꯥꯏꯒ ꯍꯥꯏꯔꯦ
ꯅꯨꯡꯉꯥꯏꯇ꯭ꯔꯣ ꯑꯗꯨꯅ ꯑꯩꯈꯣꯏ
ꯑꯩ ꯑꯝ ꯑꯩ ꯃꯉꯣꯟꯗ ꯍꯥꯏꯕꯤꯒꯦꯀꯣ
ꯑꯩ ꯑꯣꯐꯤꯁꯇꯨ ꯑꯩꯈꯣꯏ ꯑꯣꯐꯤꯁꯇꯨꯒꯣ ꯎꯝ ꯑꯥ ꯑꯩꯈꯣꯏ ꯅꯨꯄꯥ ꯑꯃ ꯂꯩꯌꯦ ꯃꯥꯗꯨ ꯅꯨꯄꯤ ꯀꯣꯏꯕ ꯍꯩꯗꯕ ꯆꯍꯤꯗꯤ ꯀꯨꯟꯊ꯭ꯔꯥ ꯍꯦꯟꯈ꯭ꯔꯦꯕꯀꯣ ꯑꯗꯣ ꯃꯥ ꯍꯧꯖꯤꯛꯐꯥꯎ ꯅꯨꯄꯤ ꯀꯣꯏꯗ꯭ꯔꯤꯕ ꯑꯗꯨ ꯅꯍꯥꯟꯗꯨꯃꯥ ꯂꯩꯁꯥꯕꯤ ꯑꯃꯕꯨ ꯃꯦꯁꯦꯖ ꯊꯥꯔꯒ ꯃꯥꯗꯤ ꯄꯥꯝꯃꯦ ꯍꯥꯏꯕꯒ ꯑꯗꯨ ꯅꯨꯄꯤꯗꯣ ꯑꯗꯨ ꯑꯩꯅ ꯍꯥꯏꯔꯦ ꯅꯪ ꯅꯪ ꯅꯣꯔꯃꯦꯜꯗ ꯄ꯭ꯔꯣꯄꯣꯁ ꯇꯧꯕ ꯉꯝꯂꯔꯣꯏ ꯅꯪ ꯄ꯭ꯔꯣꯄꯣꯁ ꯇꯧꯒꯦ ꯍꯥꯏꯔꯗꯤ ꯌꯨ ꯈꯔ ꯊꯛꯑꯒ ꯄ꯭ꯔꯣꯄꯣꯁ ꯇꯧ ꯍꯥꯏ ꯃꯥ ꯑꯗꯨꯝ ꯅꯣꯛꯑꯒ ꯂꯩꯌꯦ ꯑꯩꯅ ꯍꯥꯏꯕꯗꯨ ꯆꯨꯝ ꯆꯨꯝ ꯆꯨꯝꯗ꯭ꯔꯣ ꯑꯩꯅ ꯍꯥꯏꯕꯗꯣ
ꯑꯗꯨ ꯇꯧꯋꯣ ꯍꯥꯏꯋꯣ ꯃꯥꯕꯨ
ꯑꯩ ꯍꯥꯏꯈ꯭ꯔꯕꯅꯦ ꯑꯗꯣ ꯃꯥ ꯅꯣꯛꯑꯒ ꯂꯩꯌꯦ ꯌꯨꯗꯨꯁꯨ ꯌꯨꯗꯨꯁꯨ ꯌꯨꯗꯨꯁꯨ ꯀꯟꯕ ꯅꯠꯇꯕ ꯔꯥꯏꯁ ꯕꯤꯌꯔꯗꯣ ꯔꯥꯏꯁ ꯕꯤꯌꯔꯗꯣ ꯊꯛꯑꯒ ꯄ꯭ꯔꯣꯄꯣꯁ ꯇꯧꯈ꯭ꯔꯣ ꯍꯥꯏꯕꯅꯦ ꯃꯥꯅ ꯅꯣꯛꯑꯒ ꯂꯩꯌꯦ
ꯑꯗꯨꯗꯤꯒꯣ ꯃꯥꯅ ꯄꯥꯝꯃꯗꯤ ꯑꯩ ꯍꯥꯏꯕꯤꯒꯦ ꯃꯥꯅ ꯑꯁ ꯑꯩ ꯍꯥꯏꯕꯤꯒꯦ ꯃꯥꯟꯅ ꯄꯥꯝꯃꯗꯤ ꯑꯗꯣ ꯑꯥ ꯃꯣꯏ ꯏꯃꯥ ꯏꯄꯥꯉꯣꯟꯗ ꯍꯥꯏꯕꯤꯔꯒ ꯀꯩꯅꯣ
ꯎꯝ ꯑꯗꯨꯒꯨꯝꯕꯗꯤ ꯅꯨꯄꯥ ꯊꯣꯛꯇꯕ ꯇꯥꯏꯞꯅꯤ ꯑꯗꯨꯗꯤ
ꯗꯨ ꯃꯥꯅ ꯄꯥꯝꯃꯗꯤ ꯍꯥꯏꯕꯅꯤꯗ ꯅꯨꯄꯥ ꯊꯣꯛꯇꯕꯁꯨ ꯃꯤ ꯂꯩꯔꯝꯅꯤ ꯃꯤ ꯂꯣꯏꯅ ꯅꯨꯄꯥ ꯊꯣꯛꯀꯦ ꯍꯥꯏꯕꯁꯨ ꯅꯠꯇꯦ
ꯃꯥꯅ ꯄꯥꯝꯕ ꯅꯨꯄꯤꯕꯨ ꯃꯥꯅ ꯄ꯭ꯔꯣꯄꯣꯁ ꯇꯧꯒꯗꯧꯕꯅꯦ ꯑꯗꯨ ꯃꯥꯗꯣ ꯎꯝ ꯄꯤ ꯅꯨꯄꯤꯕꯨ ꯃꯦꯁꯦꯖꯐꯥꯎ ꯊꯥꯕ ꯀꯤꯕꯅꯤꯗ ꯁꯇꯦꯇꯁ ꯈꯥꯇ ꯔꯤꯄ꯭ꯂꯥꯏ ꯇꯧꯔ ꯂꯩ ꯅꯣꯛꯅꯤꯡꯗ꯭ꯔꯣ ꯑꯩꯗꯤ ꯑꯗꯨꯃꯥꯏ ꯇꯧꯗꯦꯀꯣ
ꯀꯔꯤ ꯇꯧꯗꯦ ꯍꯥ ꯇꯧꯗꯦ ꯍꯥꯏꯕꯗꯤ
ꯑꯩꯗꯤ ꯑꯗꯨꯃꯥꯏꯅ ꯇꯧꯗꯦꯕ
ꯅꯨꯄꯤ ꯅꯪꯅ ꯄꯥꯥꯝꯕꯗꯣ ꯑꯥ ꯑꯗꯨꯝ ꯀꯣꯏꯒꯅꯤ ꯍꯥꯏꯕ꯭ꯔꯥ
ꯑꯩꯗꯤ ꯑꯩꯗꯤ ꯗꯥꯏꯔꯦꯛ ꯗꯥꯏꯔꯦꯛ ꯃꯦꯁꯦꯁ ꯊꯥꯏꯗꯅ ꯑꯩꯗꯤ